ꯍꯜꯂꯣ
ꯑꯧ ꯇꯥꯕ꯭ꯔꯣ
ꯍꯥꯎ ꯇꯥꯏ ꯇꯥꯏ
ꯑꯣ
ꯀꯗꯣꯕꯤꯒꯦ
ꯑꯩꯁꯦ ꯍꯧꯖꯤꯛ ꯀꯩꯅꯣ ꯆꯥꯛ ꯊꯣꯡꯉꯝꯕꯅꯦ ꯑꯗꯒꯤ ꯍꯤ ꯈꯔ ꯑꯃꯁꯨ ꯁꯨꯔꯝꯃꯤ
ꯅꯨꯡꯗꯥꯡꯁꯤꯗ
ꯑꯧ ꯑꯩꯈꯣꯏꯗꯤ ꯅꯨꯃꯤꯗꯥꯡ ꯀꯩꯅꯣ ꯅꯨꯃꯤꯗꯥꯡꯗ ꯈꯔ ꯊꯕꯛꯁꯦ ꯇꯧꯋꯦ ꯍꯥꯏꯇꯥꯔꯦ
ꯄꯣꯁꯦꯁ ꯆꯂ ꯀꯦ ꯆꯥꯛ ꯆꯥꯔꯕꯣ ꯆꯥꯛ ꯆꯥꯔꯕꯣ
ꯆꯥꯛꯇꯤ ꯆꯥꯗ꯭ꯔꯤꯌꯦ ꯆꯥꯛ ꯊꯣꯡꯉꯦ ꯏꯟꯖꯥꯡꯕꯨꯗꯤ ꯀꯩꯅꯣ ꯇꯧꯔꯦ ꯍꯥꯏꯗꯤ ꯂꯣꯏꯔꯦ ꯑꯗꯨ ꯆꯥ ꯑꯃꯨꯛ ꯀꯥꯃꯟꯕ ꯍꯥꯏꯇꯥꯔꯦꯅꯦ
ꯀꯩ ꯍꯦꯜ ꯖꯥꯡ
ꯌꯦꯟꯁꯥꯡꯁꯦ ꯀꯩꯅꯣ ꯂꯐꯨꯊꯔꯣꯒ ꯂꯐꯨꯊꯔꯣ ꯏꯔꯣꯟꯒꯦꯅ ꯇꯧꯔꯦ
ꯎ ꯅꯪ ꯊꯣꯡꯉꯦꯔꯣ ꯑꯩꯕꯨ ꯆꯥꯏꯔ
ꯑꯣ ꯀꯩ ꯃꯊꯦꯜ ꯆꯥꯈ꯭ꯔꯕ ꯉꯁꯤꯗꯤ
ꯊꯔꯣꯏ ꯊꯣꯡꯕ
ꯑꯁ ꯑꯍꯥꯎꯕꯅꯤꯌꯦ ꯑꯗꯨꯗꯤ
ꯍꯣꯏ ꯊꯔꯣꯏ ꯑꯩꯈꯣꯏ ꯀꯩꯩꯅ ꯂꯧꯕꯨꯛꯇ ꯊꯔꯣꯏꯒ ꯇꯥꯏꯗꯅ ꯑ ꯑꯩꯈꯣꯏꯅꯦꯃꯣꯏ ꯈꯨꯟꯕꯗꯥ ꯑ
ꯍꯣꯏ ꯊꯔꯣꯏꯒ ꯑꯗꯨ ꯆꯥꯈꯤꯗꯕ ꯌꯥꯝ ꯀꯨꯏꯔꯦ ꯑꯗꯣ
ꯊꯔꯣꯏꯁꯦ ꯍꯧꯖꯤꯛꯇꯤ ꯌꯥꯝ ꯆꯥꯔꯦ ꯌꯥꯝ ꯇꯣꯏꯅ ꯆꯥꯔꯦ
ꯍꯣꯏ ꯍꯧꯖꯤꯛ ꯃꯇꯝ ꯑꯣꯏꯗꯅꯀꯣ ꯅꯣꯡ
ꯍꯣꯏ ꯃꯇꯝꯅꯤ ꯃꯥ ꯃꯇꯝꯅꯤ
ꯍꯣꯏ ꯍꯥꯎꯁꯨ ꯍꯥꯎꯑꯣꯏꯗꯦ ꯆꯥꯛ ꯑꯩꯅ ꯊꯣꯡꯉꯦ ꯑꯩ ꯑꯩꯅ ꯑꯗꯨꯝ ꯊꯣꯡꯉꯦ
ꯑꯣ
ꯅꯣꯏꯗꯤ ꯀꯅꯥꯅ ꯊꯣꯡꯒꯦ
ꯑꯩꯈꯣꯏꯗꯤ ꯊꯣꯡꯅꯕ ꯃꯤꯅꯥꯏꯅꯦ ꯑꯩꯈꯣꯏꯒꯤ ꯀꯩ ꯍꯥꯏꯅꯤ ꯍꯣꯁꯇꯦꯜꯒꯤ
ꯑꯣ ꯑꯗꯨꯗꯣ ꯅꯪ ꯀꯩꯅꯣ ꯅꯪ ꯍꯣꯁꯇꯦꯜꯗ ꯂꯩꯕ꯭ꯔꯣ
ꯍꯅꯦ ꯑ
ꯑꯣ ꯑꯣ ꯐꯩꯌꯦ ꯐꯩꯌꯦ ꯐꯩ ꯑꯗꯣ ꯃꯣꯏ ꯊꯔꯣꯏ ꯊꯣꯡꯕꯁꯨ ꯄꯤꯕ꯭ꯔꯣ ꯅꯣꯏ ꯍꯣꯁꯇꯦꯜꯁꯦ ꯍꯃ ꯑꯌꯪ ꯑꯩꯅ ꯉꯁꯤ ꯇꯥꯔꯤꯁꯤꯅ ꯑꯍꯥꯟꯕꯅꯤ
ꯎꯝꯝ
ꯌꯥꯝ ꯐꯩꯌꯦ ꯍꯣꯁꯇꯦꯜꯗ ꯊꯔꯣꯏ ꯊꯣꯡꯕ ꯄꯤꯕꯁꯦ
ꯍ ꯑꯩꯈꯣꯏꯗꯤ ꯑꯩꯈꯣꯏꯗꯤ ꯀꯩꯕ ꯍꯋꯥꯏ ꯊꯣꯡꯕꯇꯪ ꯆꯥꯕ ꯈꯣꯠꯄ ꯂꯩꯇꯦ ꯅꯨꯡꯇꯤ ꯁꯦꯝꯖꯤꯟꯗꯅꯀꯣ ꯉꯁꯥꯏ ꯑꯧꯅ ꯑꯗꯩ ꯏꯔꯣꯕ ꯑꯗꯨꯃꯥꯏꯅ ꯅꯣꯡꯃꯒꯤ ꯌꯨꯝ ꯑꯃꯗ ꯆꯥꯅꯕ ꯃꯑꯣꯡꯗꯣ ꯅ ꯑꯗꯨ ꯆ
ꯑꯣ ꯌꯥꯝ ꯐꯖꯅꯤꯅꯦ
ꯎꯝ ꯑꯗꯨꯗꯤ ꯏꯟꯖꯥꯡ ꯊꯣꯡꯕ ꯌꯥꯃ ꯂꯧꯧ ꯃꯥꯜꯂꯤꯅꯦ
ꯍꯩ ꯏꯟꯁꯥꯡ ꯊꯣꯡꯕꯗꯤ ꯍꯩꯌꯦ ꯍꯥꯏꯇꯥꯔꯦꯅꯦ ꯑꯩꯅ ꯏꯁꯥ ꯀꯩꯅꯣ ꯇꯧꯕꯒꯤꯗꯤ ꯅꯠꯇꯦ ꯑꯗꯨꯁꯨ ꯍꯩꯌꯦ ꯑꯗꯨꯝ ꯑꯌꯥꯝꯕ ꯑꯗꯨꯝ ꯍꯩꯌꯦ ꯍꯥꯏꯗꯤ ꯑꯉꯥꯡ ꯍꯥꯏꯗꯤ ꯑꯗꯨꯝ ꯍꯩꯌꯦ ꯍꯣꯏ ꯑꯌꯥꯝꯕ ꯑꯗꯨꯝ ꯍꯩꯌꯦ ꯑꯗꯨꯒ ꯀꯩꯅꯣꯁꯦ ꯆꯥꯛ ꯊꯣꯡꯕ ꯏꯟꯁꯥꯡ ꯊꯣꯡꯕꯁꯦ ꯍꯥꯏꯗꯤ ꯈꯣꯏꯗꯤ ꯑꯩꯗꯤ ꯑꯗꯨꯝ ꯀꯩꯅꯣ ꯇꯧꯔꯤꯉꯩꯗꯒꯤ ꯑꯗꯨꯝ ꯄꯤꯛꯏꯉꯩꯗꯒꯤ ꯊꯣꯡꯉꯛꯑꯦꯕꯀꯣ ꯍꯥꯏꯗꯤ ꯄꯤꯛꯏꯉꯩ ꯍꯥꯏꯁꯦ ꯑꯗꯨꯝ ꯀ꯭ꯂꯥꯁ ꯀꯌꯥ ꯍꯥꯏꯗꯣꯏꯅꯣ ꯁꯤꯛꯁ ꯁꯚꯦꯟ ꯁꯕꯦꯟ ꯁ꯭ꯋꯥꯏꯗꯩ ꯑꯩꯠꯀꯗꯤ ꯐꯖꯅ ꯑꯗꯨꯝ ꯊꯣꯡꯉꯦ ꯑꯗꯥꯏꯗ ꯗꯨꯝ ꯍꯥꯏꯗꯤ ꯑꯩꯈꯣꯏ ꯃꯥꯁꯦ ꯀꯩꯅꯣ ꯇꯧꯋꯦꯕꯀꯣ ꯍꯥꯏꯗꯤ ꯑꯌꯨꯛ ꯑꯌꯨꯛꯁꯦ ꯃꯥꯁꯦ ꯊꯕꯛ ꯑꯃ ꯆꯠꯂꯦꯕ ꯍꯤꯡꯒꯣꯟꯒꯨꯝꯕ ꯀꯣꯏꯕ ꯍꯥꯏꯇꯥꯔꯦ ꯑꯗꯣ ꯈꯣꯏꯗꯤ ꯁ꯭ꯀꯨꯜ ꯆꯠꯂꯤꯗꯅ ꯊꯥꯏꯅꯗꯤ ꯑꯗꯨꯝ ꯉꯟ ꯉꯟꯅ ꯆꯠꯂꯤꯗꯅꯀꯣ ꯑꯗꯨꯅ ꯑꯗꯨꯝ ꯌꯨꯝꯁꯤꯗ ꯊꯣꯡꯕꯤꯅꯕ ꯂꯩꯇꯕ ꯃꯥꯗꯨ ꯆ ꯁꯣꯛꯈ꯭ꯔꯕꯅꯤꯅꯀꯣ ꯑꯗꯨꯅ ꯑꯩꯈꯣꯏꯅ ꯑꯗꯨꯝ ꯅꯪꯅꯕ ꯑꯗꯨꯝ ꯊꯣꯡꯉ ꯄꯗꯣ ꯑꯗꯨꯗꯒꯤ ꯁꯨꯝ ꯑꯩꯈꯣꯏꯃꯥꯏꯅ ꯁꯨꯝ ꯊꯣꯡꯍꯜꯂꯒ ꯑꯗꯨꯝ ꯑꯗꯨꯝ ꯃꯇꯦꯡ ꯏꯃꯒꯤ ꯃꯇꯦꯡꯁꯨ ꯄꯥꯡꯉꯦ ꯑꯗꯒꯤ ꯑꯗꯨꯝ ꯇꯧꯔꯛꯄꯗꯒꯤ ꯑꯗꯨꯝ ꯊꯣꯡꯕꯗꯤ ꯑꯗꯨꯝ ꯍꯩꯌꯦ ꯊꯣꯡ ꯊꯥꯛꯄꯁꯨ ꯑꯗꯨꯝ ꯈꯔ ꯏꯁꯥꯅꯁꯨ ꯈꯔ ꯄꯥꯝꯖꯩ ꯍꯥꯏꯇꯥꯔꯦꯅꯦꯀꯣ
ꯑ ꯑꯗꯨꯝ ꯍꯩꯌꯦꯗ ꯑꯌꯥꯝꯕ ꯅꯪꯗꯤ ꯀꯩꯅꯣ ꯊꯣꯡꯕ ꯍꯩꯇꯕ꯭ꯔꯕ ꯍꯜꯂꯣ ꯇꯥꯕ꯭ꯔꯣ
ꯍꯂꯣ
ꯍꯧ ꯇꯥꯏ ꯇꯥꯏꯌꯦ
ꯑꯣ ꯍꯣꯏ ꯍ ꯇꯥꯏ ꯑ ꯅ ꯋꯥ ꯃꯥꯁꯨꯅꯅꯨꯡꯥꯏ
ꯍꯣꯏ ꯍꯣꯏ ꯑꯗꯨ ꯅꯨꯡꯉꯥꯏꯇꯕ ꯃꯥꯜꯂꯦ ꯑꯗꯣ ꯅꯪ ꯀꯩꯅꯣ ꯅꯪꯗꯤ ꯊꯣꯡꯕ ꯍꯩꯇꯕ꯭ꯔꯣ
ꯑꯩꯅ ꯊꯣꯡꯉ ꯍꯩꯕꯁꯦ ꯀꯩ ꯀꯩ ꯍꯥꯏꯗꯤ ꯌꯥꯝ ꯍꯩꯇꯦꯗ ꯍꯥꯏꯗꯤ ꯌꯦꯟꯖꯥꯡ ꯀꯩꯅꯣꯒꯨꯝꯕ ꯌꯦꯟ ꯊꯣꯡꯕꯒꯨꯝꯕ ꯉꯥ ꯊꯣꯡꯕꯒꯨꯝꯕ ꯑꯗꯩꯗꯤ ꯀꯩꯅꯣ ꯌꯥꯁꯥꯒꯤ ꯌꯥ ꯊꯣꯡꯂ
ꯑꯣ
ꯌꯥꯝꯅ ꯑꯩꯈꯣꯏꯒꯤ ꯎꯇꯤ ꯊꯣꯡꯕ ꯀꯩꯀꯩ ꯃꯌꯥꯝ ꯂꯩ
ꯍꯣꯏ ꯍꯣꯏ ꯑꯩꯈꯣꯏꯒꯤ ꯀꯩꯅꯣ ꯑꯣꯏꯕꯗꯣ
ꯃꯅꯤꯄꯨꯔꯤꯒꯤ ꯑꯣꯏꯕꯗꯣ ꯃꯩꯇꯩꯒꯤ ꯑꯣꯏꯕ ꯑꯗꯨꯃꯗꯤ ꯑꯗꯨꯃꯗꯤ
ꯍꯣꯏ
ꯑꯗꯨꯒꯨꯝꯕꯗꯨꯗꯤ ꯊꯣꯡꯕꯗ ꯈꯔ ꯍꯩꯐꯥꯠꯇ꯭ꯔꯦ ꯊꯣꯡꯉꯗꯤ ꯊꯣꯡꯉꯤ ꯑꯩ ꯉꯝꯅꯕ ꯊꯣꯡꯕ ꯌꯥꯗꯦꯅ ꯊꯣꯡꯕꯒ ꯌꯥꯎꯋꯤ ꯊꯣꯡꯕꯗꯤ ꯌꯥꯝ ꯄꯥꯝꯕꯀꯣ ꯍꯥꯏꯗꯤ ꯑꯩꯅ ꯑ ꯊꯣꯡ ꯊꯥꯛꯕꯗ ꯌꯥꯝ ꯄꯥꯝꯃꯦ ꯑꯗꯨꯒ ꯊꯣꯡꯕꯗꯤ ꯍꯥꯏꯈ꯭ꯔꯦꯕ ꯃꯩꯇꯩꯒꯤꯗꯨꯗꯤ ꯍꯥꯏꯇꯥꯔꯦ ꯑꯗꯨꯒꯨꯝꯕ ꯀꯩꯅꯣ ꯅꯠꯇꯕ ꯀ ꯅꯨꯗꯜꯁꯀꯨꯝꯕ ꯍꯧꯕ ꯈꯣꯠꯄꯗꯤꯀꯣ ꯑꯁ ꯑꯗꯨꯒꯨꯝꯕꯗꯤ ꯌꯥꯝ ꯍꯩꯌꯦ ꯆꯔꯥ ꯈꯪꯅꯤ
ꯐꯩꯌꯦ ꯐꯩꯌꯦ ꯍꯥꯏꯖꯤꯟꯒꯗꯕꯅꯤ ꯑꯗꯨꯝ ꯍꯥꯏꯖꯤꯟꯕꯗ ꯍꯥꯏꯗꯤ ꯑꯃꯥꯡꯕ ꯀꯩꯝ ꯂꯩꯇꯦꯗꯣ ꯍꯥꯏꯗꯤ ꯑꯗꯨꯝ ꯍꯩꯖꯤꯟꯕ ꯍꯥꯏ ꯊꯕꯛ ꯈꯨꯗꯤꯡꯃꯛ ꯍꯩꯖꯤꯟꯕ ꯍꯥꯏꯁꯦꯀꯣ ꯍꯧꯖꯤꯛꯀꯥꯟꯗꯤ ꯊꯥꯏꯅꯗꯤ ꯑꯗꯨꯝ ꯑꯩꯈꯣꯏꯒꯤ ꯀꯩ ꯍꯥꯏꯗꯣꯏꯅꯣ ꯅꯨꯄꯤ ꯅꯨꯄꯥ ꯍꯦꯛꯇ ꯈꯥꯏꯗꯣꯛꯇꯅ ꯑꯗꯒꯤ ꯑꯗꯨ ꯇꯧꯕ ꯌꯥꯏ ꯌꯥꯗꯦ ꯁꯨꯝ ꯈꯔ ꯇꯧꯅꯩꯌꯦꯕꯀꯣ ꯍꯥꯏꯗꯤ ꯍꯧꯖꯤꯛꯀꯥꯟꯗꯤ ꯑꯗꯨꯝꯕꯗꯨꯣ ꯂꯩꯇ꯭ꯔꯦ ꯑꯗꯣ ꯑꯩꯒꯤ ꯋꯥꯈꯜꯗꯁꯨ ꯍꯥꯟꯅꯗꯒꯤꯁꯨ ꯑꯩꯈꯣꯏꯒꯤ ꯑꯩꯅ ꯍꯥꯏꯔꯤꯁꯤꯅꯦ ꯑꯩꯈꯣꯏꯒꯤꯗꯤ ꯑꯗꯨꯝ ꯏꯃꯨꯡꯗꯣ ꯑꯗꯨꯃꯥꯏꯅ ꯌꯥꯝꯅ ꯅꯨꯄꯤ ꯅꯨꯄꯥ ꯈꯥꯏꯗꯣꯛꯇꯅ ꯈꯣꯠꯇꯅ ꯑꯗꯨꯝ
ꯈꯥꯏꯌ ꯃꯥꯅꯦ ꯃꯥꯅꯦ ꯑꯩꯈꯣꯏꯁꯨ ꯈꯥꯏꯗꯦꯗ ꯑꯩꯈꯣꯏꯁꯨ
ꯇꯧꯔꯛꯇꯦꯕ ꯑꯗꯨꯅ ꯑꯗꯨꯝ ꯑꯩꯈꯣꯏꯕꯥꯅꯁꯨ ꯑꯗꯨꯝ ꯊꯣꯡꯉꯦ ꯈꯨꯈꯣꯏꯕꯥꯒ ꯅꯥꯕ ꯃꯇꯝꯗ ꯃꯤ ꯂꯩꯖꯇꯕꯒꯤꯀꯣ ꯑꯩꯈꯣꯏꯕꯥꯅꯒ ꯑꯗꯨꯝ ꯊꯣꯡꯉꯒ ꯑꯩꯈꯣꯏꯁꯨ ꯄꯤꯖꯔꯛꯑꯦ ꯑꯗꯒꯤ ꯑꯗꯨꯝ ꯑꯩꯈꯣꯏꯅꯁꯨ ꯑꯉꯝꯕ ꯃꯇꯦꯡ
ꯑꯗꯨꯃꯥꯏꯅ ꯀꯩ ꯍꯥꯏꯗꯤ ꯑꯃ ꯑꯃ ꯋꯥꯈꯜ ꯃꯥꯟꯅꯕꯗꯣ ꯐꯩ ꯆꯥꯛꯀ ꯊꯣꯉꯁꯨ ꯑꯗꯨꯝ ꯊꯣꯡꯃꯤꯟꯅꯕꯗꯣ
ꯍꯣꯏ
ꯄꯜ ꯍꯥꯏꯗꯤ ꯅꯨꯄꯤꯅ ꯏꯟꯖꯥꯡ ꯊꯪꯨꯔꯁꯨ ꯅꯨꯄꯥꯅ ꯅꯨꯄꯤꯅ ꯏꯟꯖꯥꯡ ꯊꯣꯡꯉꯁꯨ ꯅꯨꯄꯥꯅꯒꯤ ꯏꯟꯖꯥꯡꯗ ꯁꯦꯝꯖꯤꯜꯂꯛꯄꯀꯣ ꯑꯁꯤ ꯌꯥꯝꯅ ꯋꯥꯈꯜ ꯆꯥꯟꯅꯕꯒꯤ ꯀꯩꯅꯣꯅꯦ ꯍꯥꯏꯇꯥꯔꯦ ꯌꯥꯝ ꯐꯩ ꯅꯠꯇ꯭ꯔꯒꯗꯤ ꯑꯁ ꯍꯥꯏ ꯂꯩꯗꯅꯀꯣ ꯃꯤ ꯈꯔ ꯊꯣꯡꯉ ꯊꯣꯡꯉ ꯊꯝꯕꯤꯔꯝꯕ ꯑꯗꯒꯤ ꯅꯨꯄꯤ ꯅꯨꯄꯥ ꯆꯥꯗꯒꯤ ꯆꯥꯗꯕ ꯀꯩ ꯂꯩꯗꯅ ꯑꯗꯨꯒꯨꯝꯕꯗꯨꯗꯤ ꯌꯥꯝ ꯀꯩꯅꯣꯗꯤ ꯊꯥꯏꯅꯒꯤ ꯀꯣꯛꯇ ꯂꯩꯒ꯭ꯔꯦ
ꯍꯣꯏ ꯑꯗꯨ ꯁꯤꯒꯤꯁꯦ ꯑꯗꯨꯝ ꯊꯥꯏꯅꯩꯀꯣ ꯍꯥꯏꯁꯦ ꯑꯗꯨꯝ ꯑꯩꯈꯣꯏꯒꯤ ꯀꯩꯅꯣ ꯑꯃꯔꯣꯝꯗ ꯍꯥꯏꯔꯒꯗꯤ ꯑꯩꯈꯣꯏꯒꯤ ꯆꯠꯅꯕꯤꯅꯤꯒꯥꯏꯁꯨ ꯍꯥꯏꯗꯣꯏꯅꯦꯕꯀꯣ ꯍꯣꯏ ꯑꯩꯈꯣꯏꯒꯤ ꯆꯠꯅꯕꯤꯁꯨ ꯇꯧꯒꯗꯕꯅꯤ ꯇꯧꯕ ꯌꯥꯕ ꯍꯥꯏꯗꯤꯀꯣ ꯃꯤ ꯂꯩꯇ꯭ꯔꯒꯗꯤ ꯎꯄꯥꯏ ꯂꯩꯇꯗꯅꯀꯣ ꯑꯗꯨꯒ ꯆꯥꯕ ꯊꯛꯄ ꯍꯥꯏꯁꯤꯗꯤ ꯑꯩꯅ ꯆꯥꯒꯗꯕ ꯄꯣꯠꯇꯣ ꯑꯩꯅ ꯁꯦꯝꯖꯕ ꯋꯥꯅꯦ ꯑꯗꯣ ꯆꯥꯕꯁꯤꯗ ꯑꯐꯕ ꯆꯥꯕ ꯐꯩꯗꯅꯀꯣ ꯑꯗꯨꯗꯨꯅ ꯑꯗꯨꯝ ꯑꯥ ꯑꯃ ꯑꯃ ꯑꯗꯒꯤ ꯉꯝꯕ ꯃꯇꯦꯡ ꯍꯥꯏꯁꯤꯗꯤ ꯊꯕꯛ ꯍꯥꯏꯁꯤꯗꯤꯀꯣ ꯆꯤꯜꯍꯥꯎ ꯊꯤ ꯍꯩꯗꯤꯒ ꯁꯨ ꯑꯗꯨꯝ ꯍꯥꯏꯗꯅ ꯄꯧꯔꯛꯗꯣꯀꯣ ꯑꯗꯨꯗꯨꯅ ꯑꯗꯨꯗꯤ ꯑꯩꯗꯤ ꯑꯩꯒꯤꯗꯤ ꯑꯩ ꯈꯅꯗꯤ ꯑꯗꯨꯝꯕꯗꯨ ꯀꯌꯥꯝ ꯑꯗꯨ ꯂꯣꯏꯅ ꯇꯧꯃꯤꯟꯅꯒꯗꯕꯅꯦꯅ ꯈꯜꯂꯦ ꯑꯉꯝ ꯑꯉꯝꯕꯀꯣ ꯅꯠꯇ꯭ꯔꯒꯗꯤ ꯃꯤ ꯑꯃꯗ ꯂꯣꯏꯅ ꯅꯝꯁꯤꯟꯕ ꯍꯥꯏꯁꯦ ꯍꯥꯏꯗꯤ ꯀꯩꯅꯣ ꯇꯧꯗꯣꯏꯅꯦꯕ ꯀꯩꯁꯨ ꯑꯁꯤꯗꯤ ꯑꯐꯕ ꯊꯕꯛ ꯅꯠꯇꯦ ꯍꯥꯏꯗꯤ ꯑꯩꯈꯣꯏꯒꯤ ꯊꯥꯏꯅꯒꯤ ꯑꯃꯔꯣꯝꯗ ꯍꯥꯏꯔꯒ ꯑꯩꯈꯣꯏꯒꯤ ꯀꯩꯅꯣ ꯀꯩꯅꯣꯔꯣꯝꯗ ꯆꯠꯇꯣꯏꯅꯦꯕ ꯅꯤꯡꯊꯧꯒꯨꯝꯕ ꯄꯥꯜꯂꯤꯉꯩꯒꯤ ꯑꯩꯈꯣꯏꯒꯤ ꯌꯥꯝꯅ ꯀꯩ ꯍꯥꯏꯗꯣꯏꯅꯣ ꯃꯤꯅꯥꯏꯒꯨꯝꯕꯒ ꯂꯩꯔꯒ ꯇꯧꯕ ꯈꯣꯠꯄ ꯑꯗꯨꯒꯤ ꯍꯥꯏꯗꯤꯗꯤ ꯆꯠꯅꯦꯅ ꯀꯥꯏꯗ ꯁꯨꯝ ꯋꯥꯈꯟꯗ ꯈꯟꯕꯗꯨꯀꯣ ꯑꯣꯏꯔꯝꯒꯗ ꯭ꯔꯥ ꯀꯥꯏꯅ ꯁꯨꯝ ꯑꯩ ꯆꯤꯡꯅꯕꯗꯣ ꯑꯗꯨꯃꯥꯏꯅ ꯈꯜꯂꯦꯕ ꯑꯗꯨꯒ ꯑꯉꯥꯡ ꯑꯉꯝꯕ ꯍꯧꯖꯤꯛꯇꯤ ꯂꯣꯏꯅ ꯇꯧꯅꯒꯗꯕ ꯑ ꯃꯇꯝ ꯃꯥꯡꯍꯟꯕ ꯌꯥꯗꯦ ꯅꯠꯇ꯭ꯔꯥ
ꯃꯥꯅꯦ
ꯑꯣ ꯑꯗꯣ ꯉꯁꯤ ꯍꯣꯏ ꯑꯣ ꯑꯗꯣ ꯉꯁꯤ ꯀꯩꯅꯣ ꯉꯁꯤꯗꯤ ꯍꯥꯏꯗꯤ ꯀꯩꯅꯣ ꯊꯕꯛ ꯀꯩꯀꯩ ꯆꯠꯂꯨꯕ ꯈꯣꯠꯂꯨꯕꯒꯗꯤ ꯂꯩꯇꯕ꯭ꯔꯣ
ꯃꯁꯁꯦꯦꯕ ꯀꯣꯂꯦꯖꯇ ꯀꯩꯅꯣ ꯄ꯭ꯔꯣꯒꯥ꯭ꯔꯥꯝ ꯑꯝ ꯌꯥꯎꯔꯦ ꯍꯥꯏꯗꯤ ꯑ ꯑꯩ ꯆ ꯆꯦꯅ ꯆ ꯀꯗ ꯁꯤꯀꯤꯝ ꯆꯠꯀꯗꯧꯕ ꯑꯗꯨꯒꯤ ꯄ꯭ꯔꯣꯒꯥꯝ ꯑꯃ ꯌꯥꯎꯔꯨ
ꯑꯣ ꯌꯥꯝ ꯐꯩꯅꯦ ꯀꯣꯏꯕ ꯆꯠꯇꯣꯔꯦꯅꯦꯀꯣ ꯑꯇꯣꯞꯄ ꯂꯝ ꯑꯃꯗ
ꯎꯝ ꯀꯣꯏꯗꯅꯤ
ꯑꯣ
ꯌꯥꯝꯔ ꯅꯨꯡꯉꯥꯏꯊꯣ
ꯐꯩꯌꯦ ꯐꯩꯌꯦ ꯀꯣꯏꯊꯣꯛꯀꯗꯕꯅꯦ
ꯅꯠꯇ꯭ꯔꯗꯤ ꯃꯅꯤꯄꯨꯔꯒꯤꯗ ꯑꯗꯨꯝ ꯂꯩ ꯋꯥꯔꯦ ꯋꯥꯔꯦ ꯋꯥꯕ
ꯍꯣꯏ
ꯈꯔ ꯈꯔ ꯈꯔ ꯀꯣꯏ ꯊꯣꯛ
ꯍꯣꯏ ꯇꯟꯖꯥ ꯂꯩꯔꯤꯉꯩꯗ ꯀꯩꯅꯣ ꯇꯧꯒꯗꯕꯅꯦ ꯍꯥꯏꯗꯤ ꯀꯣꯏꯊꯣꯛꯀꯗꯕꯅꯦ ꯅꯠꯇ꯭ꯔꯥ
ꯃꯥꯅꯦ ꯃꯥꯅꯦ
ꯑꯗꯣ ꯀꯩꯅꯣ ꯀꯩ ꯊꯕꯛꯁꯦ ꯍꯥꯏ ꯅꯠꯇꯦ ꯀꯩꯅꯣ ꯇꯧꯔꯤꯔꯕ ꯀꯔꯤ ꯇꯝꯃꯤꯅꯣꯕ ꯍꯧꯖꯤꯛꯁꯦ
ꯑꯩꯗꯤ ꯀꯩꯅꯣꯗꯤ ꯂꯣꯏꯔꯦꯗ ꯀꯣꯂꯦꯖꯇꯤ ꯂꯣꯏꯔꯦꯕꯀꯣ ꯑꯩꯈꯣꯏꯅ ꯑꯩꯅ ꯀꯩꯅꯣꯒꯤ ꯑꯣꯏꯕ ꯑꯦꯟ ꯑꯦꯁ ꯑꯦꯁꯀꯤ ꯇꯤꯝ ꯂꯤꯗꯔ ꯑꯣꯏꯕ ꯍꯥꯏꯗꯤ ꯑꯩꯈꯣꯏ ꯀꯩꯅꯣꯒꯤ ꯑꯣꯏꯅ ꯑꯩꯈꯣꯏ ꯌꯨꯅꯤꯠꯀꯤ ꯑꯣꯏꯅ ꯑꯗꯨꯅ ꯍꯥꯏꯗꯤ ꯑꯗꯨꯒꯨꯝꯕ ꯑꯃ ꯆꯠꯄꯒꯤ ꯂꯥꯛꯄ ꯃꯇꯝꯗ ꯑꯩꯈꯣꯏꯅ ꯄꯨꯗꯣꯏꯅꯦꯕ ꯁꯥꯇ꯭ꯔꯁꯤꯡꯗꯣ
ꯍꯣꯏ ꯍꯣꯏ
ꯑꯗꯒꯤ ꯃꯥꯏ ꯄꯨꯕꯒꯤ ꯑꯩꯈꯣꯏꯅ ꯍꯥꯏꯗꯤ ꯃꯣꯏ ꯖꯒꯣꯏ ꯊꯥꯕ ꯈꯣꯠꯄ ꯃꯌꯥꯝꯗꯣ ꯌꯦꯡꯉꯨꯕ ꯍꯌꯦꯡ ꯃꯤ ꯃꯥꯡꯗ ꯁꯥꯔꯗꯣꯏꯅꯤꯗꯅ ꯑꯗꯒꯤ ꯖꯈꯣꯏꯒꯤ ꯁꯥꯕꯗꯣ ꯀꯃꯥꯏꯅ ꯐꯖꯔ ꯐꯖꯗꯕ꯭ꯔꯥ ꯍꯥꯏꯗꯤ ꯄ꯭ꯔꯣꯒꯥꯝꯗꯣ ꯀꯩ ꯀꯩꯅꯣ ꯀ ꯑꯗꯨ ꯌꯦꯡꯉꯨꯕꯅꯤꯗ
ꯍꯣꯏ ꯌꯦꯡꯁꯤꯟꯕ ꯍꯥꯏꯗꯤ ꯀꯩꯅꯣ ꯑꯣꯏꯅ ꯀꯩꯅꯣ ꯑꯣꯏꯅ ꯄꯨꯗꯣꯏꯅꯦ ꯍꯥꯏꯗꯤ ꯊꯧꯔꯥꯡ ꯄꯨꯕ ꯃꯄꯨ ꯑꯃ ꯑꯣꯏꯔꯒ ꯆꯠꯇꯣꯏꯅꯦꯕꯀꯣ ꯌꯥꯝꯅ ꯂꯨꯕ ꯍꯥꯏꯗꯤ ꯌꯥꯝꯅꯁꯨ ꯋꯥꯕ ꯑꯗꯒꯤ ꯁꯦꯟꯅꯕꯗꯁꯨ
ꯃꯣꯏ ꯍꯌꯦꯡ ꯃꯣꯏꯅ ꯁꯣꯏꯔꯗꯤ ꯑꯩꯈꯣꯏꯗ ꯏꯀꯥꯏꯗꯣꯏꯅꯦꯕ
ꯍꯣꯏ ꯑꯩꯈꯣꯏꯒꯤ ꯃꯤꯡꯆꯠꯁꯨ ꯊꯤꯕ ꯑꯩꯈꯣꯏꯒꯤ ꯀꯩꯅꯣꯁꯨ ꯑꯣꯏꯗꯕ ꯍꯥꯏꯇꯥꯔꯦꯅꯦꯀꯣ ꯑꯗꯨꯒ ꯃꯣꯏꯅ ꯐꯖꯔꯒꯅ ꯑꯗꯨ ꯌꯦꯡꯁꯤꯟꯕꯒꯨꯝꯕ ꯊꯕꯛꯁꯦ ꯍꯥꯏꯗꯤ ꯁꯤꯒꯨꯝꯕꯁꯦ ꯌꯥꯝꯅ ꯑꯩꯈꯣꯏꯗ ꯀꯩꯅꯣ ꯍꯥꯏꯗꯣꯏꯅꯦ ꯔꯤꯛꯁ ꯑꯃ ꯂꯧꯔꯒ ꯆꯠꯄ ꯊꯕꯛꯇꯤ ꯑꯣꯏꯗꯣꯏꯅꯦꯕꯀꯣ ꯍꯣꯏ ꯑꯗꯨ ꯃꯥꯏ ꯄꯥꯛꯄꯤꯔꯛꯑꯣ ꯑꯗꯨꯝ ꯐꯖꯅ ꯆꯠꯂꯣ ꯑꯗꯨꯒ ꯐꯖꯅ ꯎꯠꯂꯝꯃꯣ ꯍꯥꯏꯇꯥꯔꯦꯅꯦꯀꯣ
ꯍꯣꯏ ꯍꯣꯏ
ꯑꯗꯨꯗꯤ ꯀꯩꯅꯣ ꯍꯣꯏ ꯍꯥꯏꯌꯣ
ꯁꯣꯝꯗꯤ ꯀꯩ ꯀꯩ ꯇꯣꯏꯕꯤꯔꯤ
ꯑꯩꯁꯦ ꯍꯧꯖꯤꯛ ꯑꯩꯁꯨ ꯀꯩꯅꯣ ꯇꯧꯔꯦ ꯑꯩꯁꯨ ꯂꯥꯏꯔꯤꯛ ꯇꯝꯕꯁꯦ ꯂꯣꯏꯁꯤꯜꯂꯛꯑꯦ ꯂꯣꯏꯜꯦ ꯊꯤꯟꯕ ꯍꯥꯏꯗꯤ ꯑꯗꯨꯝ ꯀꯣꯂꯦꯖꯇꯤ ꯂꯣꯏꯔꯦ ꯑꯗꯨꯒ ꯍꯧꯖꯤꯛ ꯑꯗꯨꯝ ꯑꯩ ꯃꯈꯥ ꯃꯈꯥ ꯇꯝꯗꯅꯕ ꯑꯗꯒꯤ ꯀꯩꯅꯣ ꯑꯗꯨꯝ ꯃꯔꯛꯁꯤꯗ ꯊꯕꯛꯀꯨꯝꯕꯒꯤꯁꯨ ꯑꯩꯒꯤ ꯑꯗꯨꯝ ꯍꯥꯏꯗꯤ ꯄꯔꯤꯈꯥ ꯊꯥꯅꯕꯒꯤꯗꯃꯛ ꯑꯗꯨꯝ ꯀꯩꯅꯣ ꯇꯧꯔꯒ ꯂꯩꯔꯦꯕ ꯄ꯭ꯔꯤꯄꯦꯔꯦꯁꯟ ꯇꯧꯔꯒ ꯑꯗꯨꯃꯥꯏꯅ ꯂꯥꯏꯔꯤꯛ ꯄꯥꯔꯤ ꯍꯥꯏꯇꯥꯔꯦꯅꯦ ꯂꯥꯏꯔꯤꯛ ꯄꯥꯔꯤ ꯍꯧꯖꯤꯛ ꯀꯟꯅ
ꯑ ꯂꯥꯏꯔꯤꯛ ꯁꯤꯗꯤ ꯂꯥꯏꯔꯤꯛ ꯌꯥꯎꯗ꯭ꯔꯦꯗꯤ ꯀ ꯌꯥꯎꯔꯗ꯭ꯔꯦ
ꯌꯥꯗꯦ ꯑꯗꯨꯅꯦ ꯂꯥꯏꯔꯤꯛ ꯌꯥꯎꯗ꯭ꯔꯗꯤ ꯍꯧꯖꯤꯛꯀꯥꯟꯁꯦ ꯑꯝꯇ ꯌꯥꯗꯦ ꯑꯗꯨꯅ ꯑꯩꯗꯤ ꯍꯧꯖꯤꯛꯀꯥꯟꯁꯦ ꯑꯩꯈꯣꯏꯒꯤ ꯑꯩꯈꯣꯏꯔꯣꯝꯒꯤ ꯑꯩꯈꯣꯏ ꯌꯨꯝꯒꯤ ꯃꯤꯁꯤꯡꯁꯦ ꯍꯥꯏꯗꯤ ꯂꯥꯛꯑꯦꯗꯤ ꯍꯥꯏꯗꯤ ꯍꯧꯖꯤꯛ ꯏꯟꯈꯠꯂꯛꯏꯕ ꯀꯩꯅꯣꯈꯩꯁꯤꯀꯣ ꯍꯥꯏꯗꯤ ꯅꯍꯥꯁꯤꯡꯁꯦ ꯂꯥꯏꯔꯤꯛꯁꯦ ꯌꯥꯝꯅ ꯍꯩꯍꯟꯅꯤꯡꯉꯦ ꯂꯥꯏꯔꯤꯛꯁꯦ ꯌꯥꯝꯅ ꯍꯩ ꯍꯩꯍꯟꯅꯤꯡꯕ ꯍꯥꯏꯗꯤ ꯌꯥꯝꯅ ꯀꯩꯅꯣ ꯇꯧꯕ ꯅꯠꯇꯕ ꯈꯪꯗꯕ ꯌꯥꯗꯕ ꯃꯌꯥꯝꯁꯤꯀꯣ ꯍꯥꯏꯅ ꯈꯪꯍꯟꯅꯤꯡꯕꯗꯣ ꯑꯗꯒꯤ ꯍꯧꯖꯤꯛꯇꯤ ꯌꯥꯝꯁꯨ ꯂꯥꯏꯔꯦꯗꯅ ꯂꯥꯏꯔꯤꯛ ꯄꯥꯕ ꯑꯗꯒꯤ ꯑꯩꯈꯣꯏꯒꯤ ꯀꯩꯅꯣ ꯀꯥꯏ ꯀꯥꯏꯗꯒꯤ ꯀꯩ ꯂꯩꯔꯤꯒꯦ ꯍꯥꯏꯕ ꯊꯤꯕ ꯈꯣꯠꯄꯁꯨ ꯌꯥꯝ ꯂꯥꯛꯑꯦꯗꯅ ꯍꯧꯖꯤꯛꯇꯤ ꯑꯗꯨꯅ ꯁꯨꯃꯥꯏꯅ ꯇꯧꯕꯁꯦ ꯑꯩꯈꯣꯏꯅ ꯂꯥꯏꯔꯤꯛ ꯇꯝꯃꯛꯄ ꯃꯇꯝꯗꯗꯤ ꯐꯪꯗꯦꯕꯀꯣ ꯑꯩꯈꯣꯏꯗ ꯍꯥꯏꯗꯤ ꯐꯪ ꯦꯏꯔꯦꯛ ꯑꯗꯨꯝꯕ ꯃꯌꯥꯝ ꯐꯪꯉꯛꯇꯕꯒꯤ ꯍꯥꯏꯗꯤ ꯀꯔꯤ ꯇꯧ ꯍꯥꯏꯗꯤ ꯃꯌꯥꯝꯁꯨ ꯍꯧꯖꯤꯛꯇꯤ ꯌꯥꯝ ꯂꯥꯏꯅ ꯂꯥꯏꯅ ꯑꯩꯈꯣꯏꯅ ꯑꯗꯨꯝ ꯈꯨꯠꯇ ꯑꯗꯨꯝ ꯄꯥꯏꯔꯒ ꯂꯣꯏꯅ ꯎꯔꯦꯗꯅꯀꯣ ꯍꯧꯖꯤꯛꯇꯤ ꯑꯗꯨꯗꯨꯅ ꯑꯗꯨꯗ ꯀꯥꯟꯅꯕ ꯃꯌꯥꯝ ꯂꯧꯍꯟꯅꯤꯡꯉꯦ ꯑꯗꯨꯒ ꯂꯥꯏꯔꯤꯛꯁꯦ ꯌꯥꯝ ꯍꯩꯍꯟꯅꯤꯡꯉꯦꯅ ꯈ ꯑꯩꯗꯤ ꯌꯥꯝ ꯄꯥꯍꯟꯅꯤꯡꯉꯦ ꯍꯧꯖꯤꯛꯀꯥꯟꯒꯤ ꯑꯉꯥꯡꯁꯤꯡꯁꯦ ꯑꯗꯨꯃꯥꯏꯅ ꯈꯜꯂꯦ
ꯂꯥꯏ ꯂꯥꯏꯨ ꯐꯔꯗꯤꯕ ꯌꯥꯏꯗ
ꯍꯣꯏ ꯂꯥꯏꯔꯤꯛ ꯂꯥꯏꯔꯤꯛꯄꯨ ꯍꯩꯔꯗꯤ ꯃꯤꯁꯦ ꯀꯩꯅꯣ ꯇꯧꯗꯦꯅ ꯍꯥꯏꯕꯗꯨꯅꯤ ꯃꯥꯡꯗꯦ ꯍꯥꯏꯕꯗꯣ ꯑꯗꯨꯅꯤꯀꯣ
ꯋꯥꯈꯜꯂꯣꯟꯇꯪ ꯑꯣꯏꯁꯨ ꯌꯥꯝ ꯐꯅ ꯐꯔꯁꯨ ꯐꯠꯇꯕꯁꯨ ꯂꯩꯇꯕꯗꯤ ꯅꯠꯇꯦꯗ ꯑꯥ ꯒ꯭ꯌꯥꯟ ꯇꯥꯗꯕꯒꯨꯝꯕꯀꯣ
ꯁꯤꯁꯦ ꯀꯩꯅꯣ ꯆꯥꯛꯁꯦ ꯑꯃꯝꯛꯇꯪ ꯀꯩꯅꯣ ꯇꯧꯔꯤꯒꯦꯀꯣ ꯑꯃꯝꯛꯇꯪ ꯌꯥꯏꯁꯜꯂꯤꯒꯦ ꯑꯗꯨꯒ ꯑꯃꯨꯛ ꯀꯩꯅꯣ ꯇꯧꯔꯛꯀꯦ
ꯍ ꯍꯣꯏ ꯐꯔꯦ ꯐꯔ ꯍꯔꯦꯟ ꯍꯔꯦꯟ ꯊ ꯑꯠꯈꯥ ꯊꯅ ꯊꯥꯁ